ꯎꯝ ꯇꯥꯕ꯭ꯔꯣ
ꯇꯥꯕ꯭ꯔꯣ ꯇꯥꯕ꯭ꯔꯣ
ꯇꯥꯔꯦ ꯇꯥꯔꯦ ꯍꯣꯏ ꯇꯥꯏꯌꯦ
ꯎꯝ ꯀꯩꯗꯧꯔꯤꯅꯣ
ꯀꯩꯁꯨ ꯇꯧꯗꯦ ꯑꯗꯨꯝ ꯐꯝꯃꯒ ꯇꯨꯝꯃꯒ ꯂꯩꯌꯦꯦ
ꯑꯗꯨꯅꯤꯗꯨꯅ ꯂꯩꯁꯥꯕꯤꯒꯤ ꯊꯕꯛꯇꯨꯗꯤ
ꯅꯪꯗꯤ ꯅꯪ ꯅꯪꯁꯨ ꯌꯥꯝ ꯅꯨꯡꯉꯥꯏꯔꯤꯦ ꯑꯗꯨꯗꯤ
ꯂꯩꯁꯥꯕꯤꯒꯤ ꯊꯕꯛ ꯂꯩꯁꯥ ꯅꯠꯇꯦ ꯂꯩꯁꯥꯕꯤꯒꯤ ꯊꯕꯛꯇꯤ ꯑꯌꯨꯛ ꯍꯧꯒꯠꯂꯅꯤ ꯑꯩꯈꯣꯏ ꯏꯃꯥꯈꯣꯏꯅ ꯑꯩ ꯍꯥꯟꯅ ꯍꯥꯏꯕꯤꯒꯦ ꯑꯩ ꯍꯧꯖꯤꯛ ꯇ ꯑꯩ ꯍꯧꯖꯤꯛꯁꯦ ꯐꯤ ꯐꯤ ꯊꯨꯞꯂꯒ ꯂꯩꯌꯦꯕ
ꯐꯤ ꯊꯨꯞꯄꯗꯨ ꯐꯣꯟ ꯄꯥꯏꯔꯒ ꯊꯨꯞꯄ ꯌꯥꯕ꯭ꯔꯣ ꯆꯤꯟꯊꯤꯕ ꯅꯪ ꯅꯪ ꯇꯨꯝꯃꯒ ꯐꯣꯟ ꯇꯧꯔꯛꯄ ꯑꯣꯏꯔꯝꯅꯤ
ꯑꯁ ꯇꯨꯝꯕꯒ ꯁꯪꯗꯦꯗ ꯂꯩꯁꯥꯕꯤꯒꯤ ꯄꯨꯟꯁꯤꯗꯤ ꯍꯧꯒꯠꯂꯛꯑꯅꯤ ꯆꯥꯛ ꯆꯥꯔꯅꯤ ꯑꯩꯈꯣꯏ ꯏꯃꯥꯈꯣꯏꯅ ꯊꯣꯡꯕꯤꯔꯅꯤ ꯆꯥꯛ ꯆꯥꯊꯣꯛꯑꯅꯤ ꯑꯁ ꯉꯥꯏꯍꯥꯛ ꯐꯣꯟ ꯃꯦꯛꯀꯗ ꯃꯦꯛꯀꯦ ꯍꯥꯏꯔꯒ ꯃꯦꯠꯂꯅꯤ ꯃꯦꯠꯄ ꯂꯣꯏꯔꯒ ꯑꯁ ꯉꯥꯏꯍꯥꯛ ꯇꯨꯝꯊꯣꯛꯀꯦꯗ ꯍꯥ ꯅꯨꯡꯉꯥꯏꯕꯅꯦꯕ
ꯑꯗꯨ ꯅꯪꯁꯨ ꯇꯨꯝꯃꯤꯗꯨꯗꯤ
ꯇꯨꯝꯗꯦ ꯍꯥꯏ ꯋꯥꯅꯦ ꯇꯨꯝꯕꯒ ꯁꯪꯗꯦ ꯑꯦꯁ ꯐꯤ-ꯐꯤ ꯊꯨꯄꯥꯒ ꯂꯩꯌꯦ ꯍꯥꯏꯔꯒ ꯑꯩ ꯆꯠ
ꯐꯤ ꯊꯨꯞꯄꯗꯣ ꯐꯣꯟ ꯄꯥꯏꯔꯒ ꯐꯤ ꯊꯨꯞꯄ ꯌꯥꯗꯕꯅꯤꯗ
ꯑꯁ ꯌꯥꯏꯌꯦ ꯑꯩꯒꯤꯗꯤ ꯑꯁ ꯃꯥꯧ ꯑꯣꯏꯔꯀꯥꯟꯗ ꯈꯨꯠꯀꯁꯦ ꯈꯨꯠꯀꯁꯦ ꯃꯥꯧ ꯑꯣꯏꯔꯀꯥꯟꯗ ꯈꯨꯠ ꯃꯔꯤ ꯃꯉꯥ ꯊꯣꯛꯄ ꯋꯥꯅꯤꯗ
ꯌꯥꯝ ꯐꯩꯌꯦ ꯑꯗꯨ ꯅꯪꯉꯣꯟꯗꯒꯤ ꯑꯩꯁꯨ ꯈꯔ ꯇꯝꯕ ꯇꯥꯔꯦ ꯍꯌꯦꯡꯋꯥꯏ ꯃꯧ ꯑꯣꯏꯔꯥꯟꯗ ꯈꯨꯠꯇꯨ ꯃꯔꯤ ꯃꯪ ꯌꯥꯊꯣꯛꯄ ꯉꯝꯅꯕ ꯍꯧꯖꯤꯛꯇꯤ ꯑꯂ ꯀꯗꯥꯏꯗꯒꯤ ꯂꯦꯡꯕ ꯈꯣꯠꯄ ꯐꯥꯎ ꯉꯝꯗ꯭ꯔꯦ ꯍꯥꯏꯕ ꯑꯩꯁꯦ
ꯅꯩꯁꯥ ꯑꯣꯏꯔꯤꯀꯥꯟꯗꯤ ꯈꯨꯠ ꯑꯅꯤꯒꯇ ꯄꯥꯟꯕꯅꯦꯕ ꯑꯗꯣ ꯃꯥꯎ ꯑꯣꯏꯔꯀꯥꯟꯗ ꯈꯨꯠ ꯃꯔꯤ ꯃꯉꯥ ꯊꯣꯛꯄ ꯋꯥꯅꯤꯗ ꯈꯪꯗꯦ
ꯈꯪꯒꯦꯕ ꯅꯣꯏ ꯃꯧ ꯑꯣꯏꯕꯁꯦ ꯀꯃꯥꯏꯅ ꯇꯧꯔꯒ ꯀꯃꯥꯏ ꯇꯧꯕꯅꯣ
ꯑꯩꯁ ꯀꯃꯥꯏꯅ ꯇꯧꯔꯒ ꯀꯃꯥꯏꯅ ꯇꯧꯅꯣ ꯈꯪꯗꯦꯗ ꯃꯤ ꯃꯤ ꯄꯨꯟꯁꯤꯒꯤ ꯈꯣꯡꯆꯠꯅꯤꯗꯨꯅ ꯃꯤ ꯃꯤꯒꯤ ꯈꯪꯗꯦꯗ ꯄꯨꯟꯁꯤ ꯍꯥꯏꯁꯤꯗꯤ ꯅꯨꯡꯉꯥꯏꯕ ꯃꯇꯝꯁꯨ ꯂꯥꯛ ꯂꯥꯛꯀꯅꯤ ꯑꯗꯨꯒ ꯋꯥꯕ ꯃꯇꯝꯁꯨ ꯂꯥꯛꯀꯅꯤ ꯀꯞꯄ ꯃꯇꯝꯁꯨ ꯂꯥꯛꯀꯅꯤ ꯑꯗꯨꯃꯥꯏꯅ ꯇꯧꯋꯦꯗ
ꯑꯗꯨ ꯀꯔꯤ ꯀꯔꯤ ꯊꯕꯛ ꯇꯧꯔꯒ ꯀꯃꯥꯏ ꯀꯃꯥꯏ ꯇꯧꯒꯦ ꯍꯥꯏꯕ
ꯑꯁ ꯃꯥꯧ ꯑꯣꯏꯔꯗꯤ ꯏꯆꯥꯒꯤ ꯇꯧꯔꯅꯤ ꯌꯨꯝꯒꯤ ꯊꯕꯛ ꯇꯧꯔꯅꯤ ꯃꯄꯥꯟꯒꯤ ꯊꯕꯛꯁꯨ ꯇꯧꯔꯅꯤ
ꯎ ꯑꯗꯨꯗꯣ ꯅꯪ ꯑꯗꯨꯗꯣ ꯃꯧꯅ ꯂꯣꯏꯅ ꯇꯧꯕ꯭ꯔꯣ
ꯑꯁ ꯃꯧ ꯑꯥ ꯆꯨꯔꯦ ꯅꯣꯡ ꯍꯧꯖꯤꯛ
ꯑꯣ ꯑꯁ ꯅꯣꯡꯖꯨꯔꯦ ꯈꯔ ꯅꯨꯡꯉꯥꯏꯔꯦꯃꯃ ꯃꯤ ꯐꯣꯟ ꯀꯩꯅꯣꯝꯃ ꯇꯧꯔꯛꯏꯅꯦ ꯅꯣꯡ ꯆꯨꯕꯁꯦ
ꯀꯔꯤ ꯇꯧꯕ꯭ꯔꯣ
ꯐꯤ ꯂꯧꯁꯤꯟꯅꯤꯉꯥꯏ ꯂꯩꯕ ꯃꯥꯜꯂꯦ ꯈꯪꯗ꯭ꯔꯦ ꯑꯩꯁꯨ ꯁꯠꯇꯤꯟꯗꯤ ꯁꯠꯇꯤꯟꯁꯨ ꯂꯩꯇꯦ ꯑꯩꯗꯤꯕꯀꯣ
ꯑꯩꯗꯤꯕꯀꯣ ꯅꯨꯡꯉꯥꯏꯈ꯭ꯔꯦꯗ ꯍꯥꯏꯌꯣ
ꯠꯇꯦ ꯀꯃꯥꯏꯅ ꯇꯧꯅꯤ ꯁꯤꯗꯤ
ꯏꯁ ꯌꯥꯝ ꯀꯟꯅꯁꯨ ꯆꯨꯗꯕ ꯑꯃ ꯅꯠꯇꯕꯕꯨ
ꯃꯄꯥꯟꯗ ꯐꯤꯗꯨꯣ ꯐꯧꯔꯗꯤ ꯂꯣꯏ ꯆꯣꯠꯂꯅꯤ ꯌꯥꯗ꯭ꯔꯦ ꯍꯦ ꯁꯤꯗꯤ ꯀꯗꯥ ꯑꯗꯨꯗꯒꯤ ꯑꯩꯗꯣ ꯑ ꯑꯩꯒꯤ ꯈ꯭ꯋꯥꯡ ꯅꯥꯕꯒ ꯇꯨꯝꯃꯒ ꯂꯩꯕꯅꯦꯕ
ꯏꯁ ꯃꯈꯥꯗ ꯀꯨꯝꯂꯤꯔꯣ
ꯃꯈꯥꯗ ꯅꯠꯇꯦ ꯑꯁ ꯊꯪꯅꯕ ꯌꯨꯝꯒꯤ ꯐꯤ ꯂꯧꯁꯤꯟꯕ
ꯅꯣꯡ ꯆꯨꯔꯗꯤ ꯐꯖ ꯐꯖꯟ ꯐꯖꯅ ꯆꯨꯔꯗꯤ ꯐꯪꯗꯕ ꯈꯤꯇꯪ ꯑꯃꯨꯛ ꯆꯨꯔ ꯑꯃꯨꯛ ꯇꯣꯛꯈꯤꯅꯤꯗ
ꯍꯣꯏ ꯑꯩꯗꯣ ꯀꯩꯅꯣ ꯇꯧꯕ ꯊꯥꯏ ꯒꯤ ꯇꯣꯂꯣꯞ ꯅꯨꯄꯤꯒꯤ ꯂꯩ
ꯊꯥꯒꯤ ꯇꯣꯂꯣꯞ ꯄꯤꯒꯤꯅꯤ ꯍꯥꯏꯕ ꯅꯪꯒꯤ
ꯅꯨꯄꯤꯒꯤ
ꯑꯧ
ꯊꯥꯏꯒꯤ ꯇꯣꯂꯣꯞꯇꯣ
ꯑꯧ
ꯂꯩꯕ ꯍꯪꯉꯒ ꯂꯩꯕ ꯑꯗꯨꯗꯣ ꯍꯣꯏ ꯑꯗꯨꯒꯤ ꯏꯁꯥ ꯂꯦꯡꯕ ꯅꯨꯡꯉꯥꯏꯇꯕꯒꯤ
ꯑꯣ
ꯑꯩꯁ ꯄꯨꯛꯀ ꯅꯥꯕꯒ ꯌꯥꯝ ꯋꯥꯏ
ꯃꯇꯝꯁꯨ ꯑꯗꯣ ꯃꯇꯝꯗꯣ ꯌꯥꯝ ꯋꯥꯏꯋꯦꯀꯣ
ꯑꯩꯁ ꯉꯔꯥꯡꯗꯤ ꯀꯗꯥꯏꯗꯒꯤ ꯇꯨꯝꯕꯁꯨ ꯌꯥꯗꯦ ꯄꯨꯛ ꯅꯥꯔꯒ ꯈ꯭ꯋꯥꯡ ꯅꯥꯔꯒ
ꯑꯩꯗꯤ ꯈꯣꯡꯗꯣ ꯁꯨ ꯅꯥ ꯅꯥꯗꯦ ꯑꯗꯣ ꯀꯩꯅꯣ ꯈꯛꯇ ꯅꯥꯏ ꯄꯨꯛꯈꯛꯇ ꯅꯥꯏꯑꯦ ꯈꯣꯡꯗꯤ ꯁꯨꯛꯅꯥ ꯅꯥꯗꯦ
ꯑꯅꯤꯃꯛ ꯅꯥꯔꯦ ꯈ꯭ꯋꯥꯡ ꯅꯥꯔꯦ ꯄꯨꯛ ꯅꯥꯔꯦ ꯇꯣ ꯆꯠꯇꯣꯛ ꯆꯠꯁꯤꯟ ꯅꯨꯄꯥꯅ ꯌꯥꯝꯕꯒ ꯑꯈꯣꯏꯗꯤ ꯆꯠꯊꯣꯛ ꯆꯠꯁꯤꯟ ꯇꯧꯕꯗꯨꯁꯨ ꯅꯨꯡꯉꯥꯏꯇꯕꯒ ꯕꯦꯔꯥ
ꯌꯥꯔꯦꯗ ꯄꯨꯛ ꯅꯥ ꯄꯨꯛ ꯅꯥꯕ ꯃꯇꯝꯗꯗꯤ ꯂꯩꯁꯥꯕꯤ ꯑꯣꯏꯕꯒꯤ ꯊꯕꯛ ꯌꯥꯝ ꯁꯨꯔꯝꯃꯣꯏꯗ ꯑꯩꯈꯣꯏꯗꯤ ꯃꯧ ꯑꯣꯏꯕꯒꯤ ꯏꯁ ꯅꯥꯕꯒ ꯈꯪꯗ꯭ꯔꯦ ꯁꯨꯅꯤꯡꯉꯥꯏ ꯈꯛ
ꯏ ꯏ ꯏ ꯃꯧ ꯑꯣꯏꯔꯗꯤ ꯏꯁ ꯅꯥꯗꯦ ꯍꯥꯏꯗꯥꯏ
ꯑꯁ ꯅꯥ ꯅꯥꯕꯗꯣ ꯅꯥ ꯎꯄꯥꯏ ꯎꯄꯥꯏ ꯂꯩꯇꯕꯒꯤ ꯅꯍꯥꯗꯤ ꯍꯥꯏꯔꯤꯅꯦ
ꯏ ꯃꯧ ꯑꯣꯏꯔꯗꯤ ꯑꯉꯥꯡ ꯄꯣꯛ ꯄꯨꯗꯒꯤ ꯅꯥꯕ ꯃꯌꯥꯝꯗꯣ ꯂꯣꯏꯅ ꯀꯣꯛꯑꯦ ꯍꯥꯏꯍꯦ ꯅꯥꯕ꯭ꯔꯣꯅꯦ ꯅꯪꯁꯨ
ꯅꯥꯏꯌꯦꯕ ꯅꯥꯕꯗꯣ ꯎꯄꯥꯏ ꯂꯩꯇꯕꯒꯤ ꯅꯥ ꯕ ꯀ ꯈꯪꯗ꯭ꯔꯦ ꯍꯥꯏꯕꯅꯤ ꯋꯥꯅꯤꯗ
ꯏꯁꯤ ꯁꯤꯁ
ꯑꯗꯨꯅꯦ ꯌꯨꯝ ꯂꯩꯔꯀꯥꯟꯗꯤ ꯂꯤꯁ ꯂꯩꯁꯥꯕꯤ ꯑꯣꯏꯔꯀꯥꯟꯗꯗꯤ ꯅꯥꯏ ꯍꯥꯏꯔꯒ ꯑꯗꯨꯝ ꯇꯨꯝꯕꯗꯣ ꯀꯩꯁꯨ ꯇꯧꯗꯦꯕꯥ ꯑꯗꯣ ꯍꯧꯖꯤꯛꯇꯤ ꯃꯧ ꯑꯣꯏꯔꯕꯅꯤꯅ ꯍꯥ ꯇꯨꯝꯕꯒꯁꯨ ꯏꯁ ꯑꯗꯨꯃꯥꯏ ꯇꯧꯔꯒ ꯑꯗꯨꯃꯥꯏ ꯇꯧꯋꯦꯁ ꯍꯥꯏꯕꯗꯣ ꯍꯥꯏꯅꯤꯡꯉꯥꯏ ꯀꯩꯅꯣ ꯇꯧꯕꯒꯤ ꯅꯥꯕꯒ ꯈꯪꯗ꯭ꯔꯦꯗ
ꯑꯗꯨꯁꯨ ꯅꯥꯗꯕ ꯃꯤꯁꯨ ꯂꯩꯌꯦꯗꯅ
ꯎꯝ ꯅꯥꯗꯕ ꯃꯤ
ꯍꯦꯟꯅ ꯅꯥꯕ ꯃꯤꯁꯨ ꯂꯩꯌꯦ
ꯑꯁ ꯑꯩꯈꯣꯏꯗꯤ ꯑꯗꯨ ꯂꯥꯛꯑꯀꯥꯟꯗꯗꯤ ꯉꯝ ꯅꯥꯏꯌꯦ
ꯑꯩꯗꯣ ꯅꯥꯃꯟꯕꯒꯤ ꯗꯣꯛꯇ꯭ꯔ ꯌꯦꯡꯊꯣꯛꯁꯤꯔꯥ ꯈꯟꯕꯅꯦ
ꯇꯣꯛ ꯇꯥꯏꯌ‌ꯦ
ꯑꯗꯨꯗꯤ-ꯑꯗꯨꯗꯤ ꯑꯩꯈꯣꯏ ꯅꯨꯄꯤꯒꯤ ꯍꯧꯅ ꯁꯥꯅꯤ ꯍꯥꯏꯕꯅꯤꯗ
ꯑꯗꯨ ꯑꯣꯏꯔꯁꯨ ꯅꯥꯞꯃꯟꯕ ꯌꯥꯎꯔꯗꯤꯀꯣ ꯅꯥꯕꯗꯣ ꯌꯥꯝ ꯅꯥꯔꯗꯤ ꯌꯦꯡꯊꯣꯛꯑꯣ ꯍꯥꯏꯌꯦ ꯑꯦꯕ ꯖꯤꯀꯥ ꯑꯦꯁꯕ꯭ꯔꯥꯒꯤ ꯉꯛꯇ ꯏꯁꯤꯡ ꯑꯁꯥꯕ ꯊꯛꯀꯦ ꯁꯤꯡꯒ
ꯈꯪꯗꯦ ꯑꯅꯥꯕ ꯉꯥꯛꯇ ꯈꯪꯗ꯭ꯔꯦ
ꯏꯁꯤꯡ ꯑꯁꯥꯕꯗꯣ ꯊꯛ ꯀꯨꯏ ꯈꯔꯥ ꯅꯨꯡꯉꯥꯏ
ꯂꯩꯁꯥ ꯑꯣꯏꯔꯤꯀꯥꯟꯗꯗꯤꯀꯣ ꯑꯅꯥꯕꯗꯣ ꯌꯥꯝ ꯈꯥꯡꯗꯝꯅꯦ ꯃꯧ ꯑꯣꯏꯔꯥꯀꯥꯟꯗ ꯑꯉꯥꯡ ꯄꯣꯛꯄ ꯃꯇꯝꯗ ꯑꯉꯥꯡ ꯄꯣꯛꯄ ꯂꯣꯏꯔꯀꯥꯟꯗ ꯑꯗꯨꯗ ꯌꯥꯝ ꯈꯪꯕꯅꯦ ꯑꯩꯈꯣꯏꯁꯨꯅꯦ ꯀꯩꯁꯨ ꯂꯩꯁꯥꯕꯤ ꯑꯣꯏꯔꯥꯀꯥꯟꯗꯗꯤ ꯀꯩꯅꯣ ꯇꯧꯗꯦꯕ ꯌꯥꯝ ꯅꯥꯁꯨ ꯅꯥꯗꯦ ꯀꯣꯛ ꯐꯥꯎ ꯑꯃ ꯐꯥꯎ ꯆꯤꯛꯇꯦꯕ ꯑꯗꯣ ꯂꯨꯍꯣꯡꯉꯒ
ꯑꯦ ꯑꯩꯗꯤ ꯍꯧꯖꯤꯛꯇꯒꯤ ꯂꯣꯏꯅ ꯅꯥꯔꯦ ꯀꯃꯥꯏꯅ ꯇꯧꯅꯤ
ꯑꯁ ꯑꯗꯨꯗꯤ ꯌꯨꯝ ꯄꯥꯟꯊꯣꯛꯑꯗꯤ ꯂꯣꯏ ꯀꯣꯛꯑꯅꯤ
ꯐꯥꯔꯦ
ꯍꯧꯖꯤꯛꯇꯤꯒꯤ ꯂꯣꯏ ꯅꯥꯔꯤꯗꯣ ꯌꯨꯝ ꯄꯥꯟꯜꯂꯀꯥꯟꯗꯗꯤ ꯂꯣꯏ ꯀꯣꯛꯊꯣꯛꯑꯦ ꯍꯥꯏꯕꯅꯦ
ꯑꯗꯨ ꯅꯪꯁꯨ ꯅꯥꯔꯝꯃꯔꯣꯏꯅ
ꯏꯁ ꯑꯩ ꯂꯩꯁꯥꯕꯤ ꯑꯣꯏꯔꯀꯥꯟꯗ ꯌꯥꯝ ꯁꯨꯞꯅꯥ ꯅꯥꯗꯦ ꯍꯧꯖꯤꯛ ꯃꯧ ꯑꯣꯏꯔꯀꯥꯟꯗ ꯌꯥꯝ ꯅꯥꯒꯟꯂ‌ꯦꯕ
ꯏꯁ ꯁ
ꯇꯥꯏꯌꯣꯟꯅꯕꯅꯦ ꯃꯧꯒ ꯂꯩꯁꯥꯕꯤ ꯑꯣꯏꯕꯁꯦ ꯃꯄꯥꯝꯗ ꯂꯩꯁꯥꯕꯤ ꯑꯣꯏꯔ ꯀꯥꯟꯗ ꯌꯥꯝ ꯅꯥꯒꯟꯕ ꯅꯨꯄꯤꯗꯣ ꯂꯩꯌꯦꯗꯅ ꯑꯗꯣ ꯌꯨꯝ ꯊꯣꯛꯑꯗꯤ ꯂꯣꯏ ꯄꯣꯛꯊꯣꯛꯑꯦ ꯍꯥꯏꯕ ꯄꯨꯡꯒꯥꯏ ꯑꯃ ꯑꯗꯨꯒ ꯂꯩꯁꯥ ꯑꯣꯏꯔꯤꯀꯥꯟꯗꯅ ꯁꯨꯞꯅꯥ ꯅꯥꯗ꯭ꯔꯒ ꯃꯧ ꯑꯣꯏꯔꯀꯥꯟꯗꯅ ꯌꯥꯝ ꯅꯥꯕꯗꯣ ꯌꯥꯝ ꯅꯥꯒꯟꯕꯗꯣ ꯑꯗꯨꯃꯥꯏꯅ ꯇꯧꯋꯦꯕ
ꯇꯜꯂꯦꯗ ꯑꯩꯗꯤ-ꯑꯩꯒꯤꯗꯣ ꯀꯃꯥꯏꯅ ꯍꯥꯟꯅ ꯈꯪꯗꯣꯛꯄ ꯌꯥꯔꯗꯤ ꯇꯟꯈ꯭ꯔꯦ-ꯇꯟꯈ꯭ꯔꯦ
ꯌꯨꯝ ꯄꯥꯝꯕ꯭ꯔꯣ ꯇꯜꯂꯦ ꯍꯥꯏꯔꯤꯁꯦ
ꯍꯣꯏ
ꯏꯁꯁ ꯀꯥꯏꯒꯤ ꯇꯥꯜꯂꯤꯕ ꯅꯪꯒꯤꯅ ꯆꯥꯒꯅ ꯅꯁꯛ ꯃ ꯁꯛꯀ ꯎꯅꯤꯡꯗ꯭ꯔꯣ ꯍꯝ
ꯎꯅꯤꯡꯗꯥꯔꯦ ꯅꯣꯏꯒꯤ ꯎꯕꯗꯨꯅ ꯌꯥꯖꯔꯦ
ꯌꯦꯁ ꯌꯥꯔ
ꯅꯣꯏꯒꯤꯗꯨꯁꯨ ꯏꯁꯆꯥꯒꯨꯝꯕꯅꯤ ꯀꯩꯅꯣ
ꯑꯦꯁ ꯅꯠꯇꯦ ꯃꯣꯏ ꯃꯣꯏꯒꯤ
ꯑꯦ ꯃꯥ ꯃꯥꯒꯤꯅꯦ ꯍꯥꯏꯗꯨꯨꯔꯣꯑꯣ ꯅꯪꯁꯨ ꯅꯪꯁꯨ ꯐꯠꯃꯟꯗꯦꯍꯦ ꯁꯤꯗꯤ ꯅꯪꯒꯤ ꯅꯆꯥꯗꯨꯁꯨ ꯑꯩꯒꯤ ꯏꯆꯥꯅꯦ
ꯑꯗꯨꯁꯨ ꯃꯥꯅꯦ ꯃꯥ ꯑꯗꯨ ꯑꯣꯏꯔꯁꯨ ꯑꯁꯦꯡꯕ ꯏꯗꯤ ꯅꯠꯇꯦꯗꯅ ꯀꯩꯕꯨ ꯀꯥꯟꯅꯔꯨꯅꯤ ꯌꯨꯝ ꯄꯥꯟꯊꯣꯛꯈ꯭ꯔꯣꯗ
ꯅꯨꯄꯥ ꯑꯐꯕ ꯊꯤꯕꯤꯌꯣ
ꯌꯥꯔꯦ ꯅꯣꯏ ꯅꯨꯄꯥ ꯈꯟꯃꯟꯕꯒꯤꯅꯦ
ꯅꯨꯄꯥ ꯅꯣꯏ ꯅꯣꯏꯗꯤ ꯃꯧ ꯑꯣꯏꯔꯕꯅꯤꯅ ꯅꯠꯇꯦꯕ ꯅꯣꯏ ꯅꯣꯏꯗꯤ ꯃꯧ ꯑꯣꯏꯔꯕꯅꯤꯅ ꯑꯐꯕ ꯐꯠꯇꯕꯗꯣ ꯈꯪꯂꯝꯒꯅꯤ ꯍꯥꯏꯕ ꯅꯨꯄꯥꯁꯦ ꯁꯤ ꯐꯩꯌꯦ ꯐꯠꯇꯦ ꯍꯥꯏꯕꯗꯣ ꯑꯗꯨꯗꯣ ꯐꯕꯗꯣ ꯍꯥꯏꯔꯛꯑꯣ
ꯐꯕꯅꯦ ꯈꯪꯕꯅꯦ ꯅꯣꯏ ꯍꯦꯟꯅ
ꯈꯪꯗꯥꯔꯦꯕ ꯅꯨꯄꯥ ꯍꯥꯏꯗꯤ ꯈꯣꯏꯗꯤ ꯅꯨꯄꯥ
ꯅꯣꯏꯗꯤ ꯑꯗꯨꯃꯥꯏꯅ ꯈꯜꯂꯒ ꯂꯩꯌꯦ ꯍꯥꯏꯕꯤꯒꯦ ꯑꯩ ꯍꯥꯏꯕꯤꯒꯦ ꯇꯥꯎ ꯃꯁꯛꯁꯨ ꯐꯖ ꯐꯖꯕ ꯇꯣꯂꯣꯞꯁꯨ ꯆꯥꯕ ꯃꯣꯏ ꯏꯃꯨꯡꯁꯨ ꯑꯐꯕ ꯑꯗꯨꯒ ꯅꯤꯁꯥꯁꯨ ꯁꯨꯡꯆꯥꯥ ꯆꯥꯗꯕ ꯄꯨꯔꯥ ꯄꯔꯐꯦꯛꯇ ꯄꯥꯝꯃꯦ ꯍꯥꯏꯗꯨꯗꯤ ꯃꯤ ꯃꯄꯣꯛꯇꯤ ꯑꯗꯨꯃꯥꯏꯅꯗꯤ ꯇꯝꯕꯤꯔꯝꯃꯣꯏꯗ
ꯑꯗꯨꯁꯨ ꯂꯩꯇꯕꯒꯤꯅꯤꯅꯦ ꯌꯨ ꯉꯥꯎꯕ ꯑꯣꯏꯔꯁꯨ ꯃꯤ ꯐꯕꯗꯣ ꯌꯨ ꯉꯥꯎꯕ ꯅꯨꯄꯥꯁꯨ ꯐꯪꯗ꯭ꯔꯤꯅꯦ ꯑꯗꯨꯀꯥꯟꯗꯤ
ꯃꯤ ꯃꯄꯣꯛꯇꯤ ꯑꯐꯕꯁꯨ ꯌꯥꯎꯒꯅꯤ ꯎꯝ ꯄꯥꯝꯂꯝꯒꯅꯤꯅ ꯁꯛꯇꯣ ꯌꯥꯔꯦ ꯇꯥꯅꯤꯡꯗꯦꯀꯣ ꯐꯖꯥ- ꯐꯖꯕ ꯈꯜꯂꯤꯉꯩꯗ ꯂꯣꯏ ꯀꯩꯅꯣ ꯇꯧꯕꯅꯤ ꯅꯣꯏꯗꯣ
ꯃꯁꯛ ꯐꯖꯕ ꯄꯥꯝꯗꯦ ꯃꯁꯛ ꯐꯕ ꯅꯨꯄꯥꯁꯦ
ꯌꯥꯔꯦ ꯃꯁꯛ ꯐꯖꯕꯁꯨ ꯄꯥꯝꯃꯦ ꯇꯂꯣꯞ ꯆꯥꯕꯁꯨ ꯄꯥꯝꯃꯦ ꯃꯣꯏ ꯏꯃꯨꯡ ꯃꯅꯨꯡꯁꯨ ꯑꯐꯕ ꯄꯥꯝꯃꯦ ꯂꯥꯏ ꯃꯆꯥꯗꯤ ꯅꯠꯇꯗꯅ ꯑꯩꯈꯣꯏ ꯃꯄꯣꯛꯇꯤ
ꯑꯩꯗꯤꯀꯣ ꯃꯁꯛ ꯊꯤꯔꯒ ꯃꯤ ꯐꯔꯗꯤ ꯌꯥꯔꯦ
ꯌꯥꯔꯦ ꯑꯗꯨꯒꯤꯔ ꯍꯧꯖꯤꯛꯐꯥꯎ ꯌꯨꯝ ꯄꯥꯟꯗ꯭ꯔꯤꯗꯣ ꯐꯖꯕ ꯈꯜꯂꯒ ꯂꯩꯔ ꯀꯥꯟꯁꯤꯗ
ꯐꯪꯗꯕꯒꯤꯅꯤꯅꯦ ꯑꯩꯒꯤ ꯋꯥꯈꯜꯒ ꯆꯥꯟꯅꯕ ꯁꯨꯛꯐꯪ ꯐꯪꯗꯕꯒꯤꯅꯤꯅꯦ ꯑꯗꯨꯗꯣ ꯐꯪꯉꯗꯤ ꯅꯍꯥꯟꯗꯒꯤ ꯆꯦꯟꯊꯣꯛꯈ꯭ꯔꯅꯤ ꯑꯩ ꯑꯁꯦꯡꯕ
ꯑꯣ ꯄꯩꯁꯥꯗꯣ ꯇꯨꯡꯁꯤꯟ ꯄꯩꯁꯥꯗꯣ ꯇꯨꯡꯁꯤꯟꯕꯗꯣ ꯀꯣꯟꯅꯗ꯭ꯔꯤ ꯍꯥꯏꯕꯒꯤ ꯆꯦꯟꯗ꯭ꯔꯤꯅꯦ ꯅꯣꯏꯗꯣ ꯍꯧꯖꯤꯛꯐꯥꯎ ꯂꯨꯍꯣꯡꯗ꯭ꯔꯤꯅꯤ ꯍꯧꯖꯤꯛꯇꯤ ꯄꯩꯁꯥ ꯌꯥꯔꯅꯤ ꯍꯥꯏꯕ ꯃꯇꯝꯗ
ꯊꯤꯒꯦ
ꯇꯨꯡꯁꯤꯂꯣ ꯇꯨꯡꯁꯤꯂꯣ ꯍꯌꯦꯡ ꯋꯥꯏ ꯅꯪ ꯂꯨꯍꯣꯡꯕ ꯀꯥꯟꯗ ꯂꯣꯏ ꯄꯨ ꯇꯨꯡꯁꯤꯜꯂꯨꯀꯣ ꯌꯥꯝꯅ ꯇꯨꯡꯁꯤꯜꯂꯨ
ꯅꯪꯁꯤꯗꯤ ꯂꯤꯂꯥꯀꯨꯝꯕ ꯃꯥꯜꯂꯤꯍꯦ ꯅꯪꯗꯣ ꯂꯤꯂꯥ ꯀꯨꯝꯃꯣ
ꯑꯦ ꯑꯦ ꯂꯤꯂꯥ ꯀꯨꯝꯕꯒ ꯁꯪ ꯄꯣꯟꯗꯦꯗ ꯑꯦꯁ ꯂꯤꯂꯥ
ꯁꯛꯁꯨ ꯐꯖꯕꯅꯦ ꯐꯤꯒꯔꯁꯨ ꯐꯖꯕꯅꯦ ꯋꯥꯉꯥꯡꯁꯨ ꯐꯖꯕꯅꯦ ꯍꯩꯕꯅꯦ ꯂꯣꯏꯅ ꯀꯩ ꯍꯥꯏꯗꯣ ꯅꯪꯉꯣꯟꯗ ꯂꯩꯔꯦ ꯑꯗꯨꯅ ꯅꯪ ꯀꯨꯝꯃꯣ ꯍꯥꯏꯕ
ꯂꯣꯏ ꯐꯖꯕꯅꯤꯅ ꯂꯣꯏ ꯐꯖꯔꯒ ꯂꯤꯂꯥ ꯀꯨꯝꯊꯣꯛꯑꯒ ꯑꯩꯈꯣꯏ ꯏꯃꯨꯡ ꯂꯥꯛꯑꯀꯥꯟꯗ ꯆꯥꯏ ꯆꯥꯏꯔꯒ ꯂꯩꯔꯗꯤ ꯎꯁ